ꯎꯝ ꯑ
ꯑꯕ꯭ꯔꯣ
ꯎꯝ ꯑ ꯇꯥꯏ
ꯎ
ꯏꯇ ꯍ ꯎꯆꯦꯛ ꯅꯅꯤ ꯄꯥꯏ ꯅꯪꯗ
ꯑꯃꯒ ꯂꯩ
ꯎꯝꯕꯣ ꯀꯣꯏꯗꯣ ꯕꯣꯛꯇꯣ ꯈꯔ ꯅꯨꯡꯉꯥꯏꯔꯒ ꯃꯥ ꯃꯁꯥꯗꯣ
ꯉꯔꯥꯡꯗꯤ ꯃꯥ ꯍꯧꯒꯠꯂꯒ ꯆꯥꯛ ꯊꯣꯡꯉ ꯂꯩꯔꯝꯈꯤ ꯉꯔꯥꯡꯗꯤ
ꯑ ꯃꯥꯗ
ꯑꯥ
ꯃꯁꯥ ꯅꯨꯡꯉꯥꯏꯇꯦꯥꯡ ꯊꯕꯛ ꯁꯨꯔꯗꯤ ꯍꯦꯟꯅ ꯋꯥꯕꯅꯤ ꯃꯥꯗꯤ
ꯑꯥ
ꯏ ꯃꯑꯣꯗꯁꯨꯨ ꯀꯣ
ꯎꯝ
ꯁꯣꯄ ꯑꯗꯨ ꯁꯃꯒꯤ ꯌꯥꯝ ꯋꯥꯍ ꯍꯥꯏꯗꯒ
ꯈꯪꯗ꯭ꯔꯦꯒꯌꯥꯃꯦꯃꯦ ꯇꯗ꯭ꯔꯦ ꯃꯁꯨꯨ
ꯅꯪꯁ ꯃꯤꯂꯂꯕꯗ
ꯍꯥꯥ
ꯃꯦꯂ ꯌꯥꯒꯗꯣ
ꯑꯥ
ꯅꯣꯡꯃ ꯅꯣꯡꯃ ꯀꯌꯥ ꯇꯧꯋꯦ ꯀ
ꯅꯠꯇꯦ ꯇꯥꯡ ꯑꯅꯤꯗꯒꯤ ꯍꯧꯕꯅꯦ ꯃꯣꯏꯗꯣ ꯇꯥꯡ ꯑꯅꯤ ꯑꯍꯨꯝ ꯉꯁꯤꯅ ꯂꯣꯏꯁꯤꯜꯂꯅꯤ
ꯍꯁꯤꯅꯅ ꯑꯣꯏꯣꯏꯗ
ꯑꯦꯁꯤꯅꯦꯂ ꯆꯂꯅꯤ ꯎꯝ
ꯍ
ꯏꯄ
ꯀꯔꯤ ꯀꯔꯤꯗꯤ ꯌꯣ ꯀꯔꯤꯔꯤꯗꯤ ꯌꯣꯟꯟꯕ꯭ꯔꯥ
ꯑꯩꯅ ꯌꯦꯡꯕꯗꯗꯤ ꯅꯣꯏ ꯂꯩꯁꯥꯕꯤꯒꯤ ꯈꯣꯡꯎꯞꯅꯦ ꯍꯁꯒꯨꯝꯕꯒꯨꯝꯕ ꯌꯥ ꯆꯩꯗꯤ ꯌꯦꯡꯍꯧꯗꯦ ꯌꯨꯇꯨꯞꯇ ꯐꯪꯒꯅꯤ ꯏꯄꯣ ꯄꯞ ꯍꯥꯏꯅꯀꯣ ꯄꯞ ꯍꯥꯏꯅꯀꯣ
ꯎꯝ
ꯏ ꯑꯣ ꯄꯤ ꯊꯥꯎ ꯌꯨꯇꯨꯨꯞꯇ ꯐꯪꯕꯅꯤ
ꯎꯝ ꯑꯥ ꯀꯩ ꯀ ꯌꯥ
ꯆꯥꯟꯅꯕꯁꯤ ꯂꯣꯏꯃꯛ ꯌꯥꯎꯔꯦ ꯑꯗꯨꯗꯤ
ꯎꯝ ꯗꯤ ꯆ ꯌꯥꯔ
ꯄꯔꯔꯤꯅ ꯂꯥꯛꯑꯣ ꯍꯥꯏꯕꯅꯦ ꯃꯥꯗ ꯆꯥꯅꯤꯡꯕꯒꯤ
ꯎꯝ
ꯃꯥꯅ ꯆꯠꯅꯤꯡꯕꯒꯤ ꯂꯥꯛꯑꯣ ꯍꯥꯏꯕꯅ ꯑꯩꯉꯣꯟꯗꯁꯦꯡꯅ ꯅꯨꯡꯁꯥ ꯐꯖꯅ ꯌꯥ ꯥꯏꯦ ꯔꯥꯅꯤ ꯍꯥꯏ ꯀꯦ ꯐꯖꯅ ꯃꯨꯉꯒ ꯂꯩꯕꯅ ꯀꯥꯏ ꯑ ꯉ ꯃꯨꯕ ꯈꯅꯥꯗꯅ ꯃꯥꯥꯏꯁꯄ꯭ꯔꯥꯏ ꯔ ꯀꯦ ꯑ ꯃꯥꯅꯒꯁꯤꯅ ꯂꯣꯣ ꯃꯥ ꯌꯥꯏꯔꯣꯏꯅꯤ ꯀ ꯄ ꯂ ꯑꯣ ꯃꯥ ꯅꯣꯡꯃꯣꯏꯒꯤ ꯃꯣꯏ ꯃꯅꯥꯛꯇ ꯁꯤꯡ ꯌꯣꯛꯂꯛꯏ ꯍꯥꯏ ꯄꯤꯖꯒꯦ ꯎ ꯄꯨꯁꯨꯁꯨ ꯄꯤꯖꯥ ꯀꯌꯥ ꯍꯥꯏ ꯉꯔꯤꯒ ꯀꯩ ꯀꯩꯅꯣ ꯑꯃꯦꯠꯄꯁꯨ ꯄꯤꯖꯒꯦ ꯍꯥꯏ ꯃꯥ ꯑꯗꯨꯒꯒꯔ ꯅ ꯃꯖꯈꯤ ꯆꯥꯛ ꯆꯠꯃꯤꯟꯅꯁꯤ ꯍꯥꯏ ꯌꯦꯟꯁꯥ ꯊꯣꯡꯕꯁꯨ ꯄꯤꯖꯒꯦ ꯍꯥꯏꯌꯦ ꯅꯅꯨꯡ ꯍꯋꯥꯏ ꯊ ꯃꯁꯕꯤ ꯂꯒꯦꯦ
ꯀꯅꯤ
ꯑꯗꯨ ꯑꯗꯨꯕꯨ ꯀꯣꯏꯕꯨꯗꯤ ꯌꯥꯗ ꯎ ꯃꯥꯗꯅꯦꯁ ꯊꯥꯕꯤꯔꯣ ꯅꯣꯡ ꯃꯥꯗꯣ ꯑꯣꯛ ꯌꯥꯝ ꯆꯥꯅꯤꯡꯉꯦ ꯍꯥꯏꯌꯥꯝꯕꯗꯤ ꯑꯣꯛ ꯆꯥꯗꯦ ꯍꯥꯏ ꯑꯗꯨ ꯄꯤꯁ ꯀꯌꯥꯃꯨꯛ ꯆꯥꯕ ꯉꯝꯕ꯭ꯔꯥ ꯍꯥꯏꯔꯒ ꯄꯤꯁ ꯃꯔꯤꯃꯨꯛꯇꯤ ꯆꯥꯕ ꯉꯝꯂ ꯍꯥꯏ ꯇꯥꯕ꯭ꯔꯣ ꯅꯪꯒꯤ ꯀꯔꯝꯕ ꯄꯥꯈꯪ ꯀꯣꯏꯒ ꯂꯩꯕꯅꯣ ꯍꯥꯏꯅꯤ ꯃꯔꯛꯁꯦ
ꯑꯥ
ꯀꯔꯝꯕ ꯄꯥꯈꯪ ꯀꯣꯏꯔꯒ ꯂꯩꯕꯅꯣ ꯅꯪꯒꯤ
ꯎꯝ ꯎꯝ
ꯍꯥ
ꯑ ꯃꯅꯤꯄꯔꯅꯤ
ꯏꯁꯁ ꯃꯍꯥꯛꯍꯅ ꯑꯁꯨ ꯅꯪꯅ ꯀꯩꯅꯣ ꯇꯧꯕꯤ ꯂꯔꯝꯒꯅꯤꯀꯣ ꯀꯔꯤ ꯇꯧꯔꯒ ꯂꯩꯕꯅꯣ ꯅꯪ ꯍꯥ ꯀꯔꯤ ꯇꯧꯔꯒ ꯂꯩꯕꯅꯣ
ꯑꯩꯩꯗ ꯃ ꯄꯥꯟꯂ ꯑꯃ ꯂꯩꯌꯦ ꯁꯥꯗꯤ ꯁꯥꯏꯑꯦꯍꯦ
ꯃꯅꯤꯡ ꯃꯅꯤꯡꯅ ꯀꯔꯤ ꯀꯔꯤ ꯇꯧꯔꯒ ꯂꯩꯕ꯭ꯔꯥ
ꯃꯅꯤꯡꯗ
ꯎꯝ
ꯐꯝꯃꯒ ꯂꯩꯌꯦ
ꯎꯝ ꯅ ꯁꯍꯤ ꯀ ꯀ ꯅꯤꯡꯉꯣ ꯄ ꯄꯨ ꯄꯔꯀꯣ ꯌꯥꯗꯩꯣ
ꯍ ꯆꯦ
ꯅꯪꯉꯣꯟꯗ ꯅꯨꯄꯥ ꯃꯌꯥꯗꯨꯁ ꯇꯧꯔꯛꯑꯝꯒꯅꯤ ꯈꯪꯉꯦ ꯅꯪꯅ ꯌꯥ ꯍꯏꯅꯦ
ꯇꯥꯡ ꯀꯥꯏ ꯇꯥꯡ
ꯎꯝ ꯇꯥꯏꯌꯦ
ꯑꯗꯨꯖ ꯂ ꯂꯦ ꯏꯖ ꯆ
ꯀꯔꯤ ꯍꯥꯏꯕ
ꯆꯥꯡꯝ ꯀꯥꯏꯗ ꯆꯥꯕꯗ ꯀ
ꯂꯣꯏ ꯆꯥꯏꯅ ꯍꯋꯥꯏꯒꯨꯝꯕ ꯋꯥꯅꯤ ꯔꯣꯛꯕꯗ ꯃ ꯆꯥ ꯄꯤ ꯌꯥ ꯅꯪ ꯐꯣꯟ ꯇꯧꯔꯛ ꯅꯪ ꯋꯥꯄꯦꯄꯔ ꯇꯧꯔꯛꯀ ꯔꯤ ꯊꯝꯕ꯭ꯔꯥ ꯌꯦꯡꯉꯣ ꯐꯗꯁ ꯐꯝ ꯇꯧꯔꯩꯅ ꯚꯔꯔꯁꯤꯡ ꯆꯤꯡꯊꯔ ꯑꯀꯔꯤ ꯎꯄ꯭ꯔꯥ
ꯑꯔꯤꯕ
ꯍꯥꯥ
ꯀꯔꯤ ꯍꯥꯏꯕ꯭ꯔꯣ
ꯅꯪꯒꯤ ꯐꯣꯟ ꯅꯝꯕꯔꯗꯣ ꯆꯤꯡꯊꯔꯛꯑꯣ ꯍꯥꯏꯕ ꯃꯈꯥꯗꯣ
ꯑ
ꯀꯔꯤ ꯀꯔꯤ ꯑꯣꯕ꯭ꯔꯥ ꯃꯤ ꯑꯣꯕ꯭ꯔꯥ ꯕꯣꯔꯥ ꯎꯕ꯭ꯔꯥ
ꯍꯥꯥ ꯎꯗ ꯍꯥꯏꯈ ꯀꯣ ꯎꯝ ꯎꯝ ꯍꯉꯦ ꯀꯣꯣ
ꯎꯝ ꯀꯣ ꯀꯥ
ꯃꯤ ꯃꯤꯅꯄꯥꯟꯗꯧꯔꯛꯄ ꯑꯣ ꯐꯪꯗ꯭ꯔ ꯍꯧꯖꯤꯛ
ꯇꯩ ꯌꯥꯝ ꯐ ꯀꯣ ꯀꯥꯒꯦ ꯃꯤ ꯆꯥꯍꯗꯣ ꯍꯧꯗꯣꯡ ꯍꯥꯏꯗꯕꯤꯗ ꯍꯧꯗꯥꯡ ꯍꯥꯏꯅ ꯂꯩꯔꯤꯁꯤꯅ
ꯏ ꯍꯣꯖꯔꯔꯕ ꯅꯝꯨ ꯇꯥꯛ
ꯎꯝ ꯅꯪꯒꯤ ꯃꯪꯅ ꯀꯔꯤ ꯀꯔꯤ ꯃꯪꯕ꯭ꯔꯥ
ꯥꯡ ꯃꯥꯥꯡꯂꯤ ꯃꯥꯥꯡꯂꯤ ꯇ ꯅꯨꯡꯃꯥꯏꯕ ꯅ ꯇꯥꯥꯎꯗ ꯇ ꯅꯅꯨꯡꯃꯥꯏꯗꯤ
ꯌꯦꯁ
ꯑꯗꯄꯨꯝ ꯃꯔꯤ ꯈ ꯂꯝ
ꯅꯪ ꯈꯪꯅꯕꯒꯤ ꯑꯣꯏꯔꯒ
ꯎꯝ
ꯈꯪꯗꯦ ꯑꯩꯃꯪꯗ ꯀꯔꯤ ꯃꯪꯕ꯭ꯔꯥ ꯑꯃꯨꯛ ꯂꯣꯏꯅꯃꯛ ꯀꯥꯎꯥꯎꯈ꯭ꯔꯦ
ꯃ ꯃꯃ
ꯃꯪꯗꯤ ꯃꯪꯕꯅꯦꯍꯦ ꯃꯪꯉꯁꯦ ꯃꯪꯗꯔ ꯁꯤ ꯊꯋꯥꯏ ꯁꯤ ꯏꯈ꯭ꯔꯕꯅꯤꯍꯦ
ꯎꯝ ꯑꯩꯗꯤ ꯀꯣꯏꯔꯦ ꯃꯥꯉꯕ
ꯑꯦꯁ ꯀꯨꯏꯔꯦ ꯀꯥꯏꯅ ꯃꯪꯕꯅꯦ ꯅꯪꯅ ꯑꯃꯨꯛ ꯀꯥꯎꯕꯒꯤꯅꯤ ꯅꯤꯡꯁꯤꯡꯕ ꯉꯝꯅꯕꯒꯤꯅꯤ ꯅꯤꯡꯁꯤꯡꯕ ꯉꯝꯅꯕꯒꯤꯅꯤ
ꯅꯥꯟꯗꯣ
ꯎꯝ
ꯅꯍꯥꯟꯗꯤ ꯀꯣꯏ ꯄꯄꯨ ꯄꯄꯨ ꯍꯃꯥꯟ
ꯑꯥ
ꯎꯝ ꯃꯥꯗꯦ ꯃꯁꯥꯜ ꯂ ꯄꯗ
ꯁꯦꯁ
ꯎꯝ
ꯊꯤ ꯅꯨꯡꯉꯥꯏꯅꯁꯦ ꯐꯝ
ꯅꯪꯗꯤ ꯊꯤ ꯀꯌꯥ ꯑꯃ ꯁꯤꯒꯌꯥꯐ ꯍꯤꯡꯈꯤꯒꯗꯣꯏꯅꯣ ꯍꯤꯡꯒꯩꯅꯣ
ꯍꯥ
ꯅꯪꯗꯤ ꯆꯍꯤ ꯀꯌꯥꯐꯧ ꯍꯤꯡꯗꯣꯏꯅꯣ
ꯈꯪꯗꯦꯗ
ꯑꯩꯗꯤ ꯍꯟꯗ꯭ꯔꯦꯠ ꯌꯧꯅꯕ ꯇꯧꯒꯅꯤ
ꯑꯦ ꯅꯣꯏ
ꯎꯝ
ꯍꯩꯅꯧ ꯌꯥꯝ ꯂꯩꯔꯤꯕꯣ
ꯑꯁ ꯍꯩꯅꯧ ꯂꯩꯇ꯭ꯔꯦꯗ ꯂꯣꯏ ꯂꯣꯏꯒ꯭ꯔꯦ ꯅꯍꯥꯟ ꯌꯣꯟꯊꯣꯛꯈ꯭ꯔꯦꯗ ꯂꯣꯏ ꯅꯍꯥꯟ ꯑꯩ ꯑꯩ ꯈꯪꯅꯔꯝꯕ ꯂꯩꯁꯥꯕꯤꯒꯤꯁꯨ ꯅꯨꯄꯤ ꯑꯃꯒꯤꯁꯨ ꯄꯤꯊꯣꯛꯀꯦ ꯂꯧꯈ꯭ꯔꯦ ꯌꯥꯝ ꯌꯥꯝꯃꯦ
ꯆꯥꯅꯤꯡꯉꯦ ꯆꯥꯕꯗꯣ ꯐꯖꯅ ꯐꯪꯗꯦꯕ
ꯏꯁ ꯑꯈꯣꯏꯅ ꯄꯩꯔꯒ ꯂꯩꯕꯅ ꯑꯁ ꯆꯥꯕ ꯉꯝꯗꯅ ꯕꯣꯔꯥ ꯑꯅꯤ ꯍꯦꯟꯅꯅꯦ ꯌꯣꯟꯊꯣꯛꯄꯗꯣ ꯑꯈꯣꯏꯅ
ꯆꯥꯡ ꯃꯨꯟꯕꯔꯣ ꯆꯥꯅꯤꯡꯉꯦ ꯃꯨꯟꯗꯕꯁꯨ ꯆꯥꯅꯤꯡꯉꯦ ꯑꯗꯨꯕꯨ ꯌꯥ ꯀꯨꯝꯕꯒꯤ ꯌꯥꯝ ꯆꯥꯕ ꯉꯝꯗꯦ
ꯀꯔꯤ ꯍꯥꯏꯕ
ꯎꯝ
ꯅꯁꯝ ꯑꯉꯧꯕꯗꯣ ꯉꯧꯕꯗꯣ ꯑꯗꯨꯏꯁꯨ ꯉꯧꯔꯤꯕ꯭ꯔꯥ ꯉꯧ ꯃꯨꯔꯒ ꯂꯩꯕ꯭ꯔ ꯑꯃꯨꯛ
ꯈꯔꯗꯤ ꯉꯧꯋꯦ ꯑꯗꯣ ꯍꯥꯟꯅꯗꯒꯤꯗꯤ ꯈꯔ ꯐꯩꯌꯦ
ꯑ ꯎ ꯎꯝ ꯎꯝ ꯍꯤꯗꯥꯛꯀꯨꯝꯕ ꯇꯩꯗꯦ
ꯎꯝ ꯀꯩꯁꯨ ꯇꯩꯗꯦ ꯑꯩ ꯁꯝ ꯃꯆꯨ ꯇꯩꯕꯗꯣ
ꯎꯝ
ꯃꯆꯨꯗꯤ ꯌꯥꯝ ꯇꯩꯌꯦ
ꯎꯝ
ꯑꯉꯥꯡꯕ ꯑꯗꯨꯒ ꯍꯪꯒꯥꯝ ꯃꯄꯥꯟꯒꯨꯝꯕ ꯑꯗꯨꯁꯨ ꯌꯥꯝ ꯇꯩꯌꯦ
ꯏꯁ ꯍꯪꯒꯥꯝ ꯃꯄꯥꯟꯒ ꯁꯪꯉꯗꯤ ꯅꯪ ꯇꯩꯔꯗꯤ ꯅꯨꯡꯉꯥꯏꯔꯅꯤ ꯐꯖ ꯑꯗꯨ ꯎꯕꯗꯤ ꯅꯪ ꯑꯗꯨ ꯀꯥꯟꯗꯗꯤ
ꯎꯗꯤ ꯎꯔꯦ ꯅꯣꯏ ꯌꯦꯡꯉꯗꯤ ꯍꯧ ꯍꯣꯏ ꯍꯥꯟꯗꯒꯤꯗꯤ ꯈꯔ ꯐꯩꯗ ꯃꯊꯟꯗꯒ ꯃꯊꯟꯗ
ꯑꯩꯁꯨ ꯈꯔ ꯇꯩꯁꯤ ꯑꯩꯁꯨ ꯈꯔ ꯇꯩꯁꯤꯔ ꯈꯜꯂ ꯂꯩ
ꯅꯪꯖꯨ ꯃꯀꯣꯛꯇ
ꯏꯁ ꯉꯧꯊꯣꯛ ꯑꯦꯍꯦ ꯑꯩꯁꯨ
ꯑꯩꯒꯤꯗꯤ ꯃꯊꯟꯗ ꯑꯗꯨꯝ ꯃꯨꯒ꯭ꯔꯦ
ꯃꯇꯣꯝꯗ ꯑꯗꯨꯝ
ꯑꯥ ꯈꯔꯗꯤ ꯉꯧꯋꯦ ꯑꯗꯨꯕꯨ ꯈꯔ ꯈꯔꯗꯤ ꯑꯗꯨꯝ ꯃꯨꯋꯦ ꯃꯆꯨꯗꯣ
ꯎꯝ ꯑ
ꯏ ꯁꯤ ꯃꯖ
ꯎꯝ
ꯀꯣꯏ ꯏ ꯅ ꯍꯥꯏ
ꯃꯤꯅꯥ
ꯎꯝ ꯎꯝ
ꯀꯃꯥꯏꯅ
ꯊꯕꯠꯇꯗ
ꯑꯝ
ꯑꯦꯅꯤ ꯌꯥ ꯆꯔꯦ
ꯀꯔꯤ ꯍꯥꯏꯕ ꯃꯤꯅ
ꯏꯅꯥ ꯅꯣꯏꯗꯤ ꯏꯅꯥ ꯕ꯭ꯂꯠ ꯕ꯭ꯂꯠ
ꯑꯣ ꯏ ꯍꯥꯏꯕ꯭ꯔꯥ ꯑꯩꯗꯤ ꯃꯤꯅꯒ ꯍꯥꯏꯕ
ꯎꯝ ꯏ ꯍꯥꯏꯒ
ꯑꯗꯨꯗꯤ ꯄꯥꯛ ꯌꯦꯡꯕ ꯉꯝꯃꯣꯏꯍꯦ
ꯎꯝ ꯑꯗꯨ ꯑꯗꯨ ꯅꯣꯀꯅꯤꯔ
ꯏꯗ ꯆꯠꯈ꯭ꯔꯗꯤ ꯄꯥꯛ ꯌꯦꯡꯀꯥꯟꯗ ꯄꯥꯛ ꯐꯕ ꯉꯝꯃ ꯑꯩꯏꯅ
ꯏꯅꯥꯅꯕꯥꯁꯨ ꯍ ꯌꯥ ꯉꯎꯒꯗꯤ ꯃꯤꯁꯪꯗꯦ